ꯍ ꯍꯜꯂꯣ ꯍ ꯁꯤꯗꯔꯕꯣ
ꯎꯝ ꯅꯪꯗꯤ ꯑꯩ ꯗꯥꯜꯁ
ꯀꯣꯏꯗꯤ ꯗꯣꯡꯒꯔ ꯆꯝꯄꯨꯗ ꯀ ꯀꯩꯅꯣ ꯆꯥꯏꯌꯦ ꯁꯥꯜꯂ
ꯍꯁ ꯑꯣꯛ ꯁꯥꯥ
ꯆꯥꯅꯤꯡꯗ꯭ꯔꯣ ꯑꫭꯛꯁꯥ
ꯆꯥꯅꯤꯡꯕꯩꯅꯦ ꯑꯩꯅ ꯑꯣꯛꯁꯥ ꯍꯥꯏꯔꯤꯁꯦ
ꯑꯣ ꯍꯧꯕꯅꯦꯗ ꯒ꯭ꯔꯦꯚꯤ ꯑꯣꯏꯔꯒ
ꯍ ꯆꯥꯅꯤꯡꯉꯦ ꯆꯥꯗ
ꯎꯝ ꯅꫭꯏ ꯀꯩ ꯃꯊꯦꯜ ꯆꯥꯒꯦꯕ
ꯎꯝ ꯀꯩꯗꯧꯒꯤꯔ ꯑꯩꯗꯥꯜ ꯆꯥꯏꯕ ꯌꯥꯝꯉꯔꯅ
ꯗꯥꯜꯁꯨ ꯍꯥꯎꯕꯅꯦꯗꯥ
ꯏꯁ ꯑꯣꯛꯁꯥꯒ ꯀꯝꯄꯤꯌꯔ ꯇꯧꯕ ꯌꯥꯕ꯭ꯔꯣ
ꯑꯩꯅ ꯆꯥꯕꯗꯨ ꯅꯪꯅ ꯆꯥꯕꯅꯦꯅ ꯈꯜꯂꫭꯅꯦ
ꯎꯝ ꯀꯩꯗꯧ ꯔꯤꯔꫭ ꯉꯁꯤ
ꯑꯗ꯭ꯔ ꯅꯪ ꯀꯣꯂꯦꯖ ꯆꯠꯇꯦ
ꯆꯗꯦ ꯀꯂꯥꯁ ꯂꯩꯁꯨ ꯂꯩꯇꯦ
ꯀꯩꯒꯤꯩ ꯀ꯭ꯂꯥꯁ ꯂꯩꯇꯕ꯭ꯔꯣ
ꯏꯁ
ꯀꯥꯁ ꯀꯥꯁ ꯍꯧꯔꯦꯗ ꯃꯤ ꯑꯇꯩꯒꯤꯗꯤ
ꯃꯤ ꯑꯇꫭꯞꯄꯒꯤ ꯍꯧꯕ ꯋꯥꯅꯦ ꯑꯩꯈꯣꯏꯒꯤꯗꯤ ꯍꯧꯗꯔꯤ
ꯑꯥ
ꯑꯩꯈꯣꯏꯒꯤꯗꯤ ꯍꯧꯗꯔꯤꯕ
ꯌꯥꯗꯦꯗ ꯅꫭꯏ ꯑꯣꯖꯥꯗꯨꯗꯤ
ꯎꯝ ꯃ꯭ꯌꯨꯏꯖꯤꯛ ꯀ꯭ꯂꯥꯁꯕꯨꯨꯗꯤ ꯂꯩꯕꯅꯦ ꯑꯗꯨ ꯌꯥꯎꯅꯤꯡꯗꯦ
ꯑꯦꯁ ꯃ꯭ꯌꯨꯏꯖꯤꯛ ꯃꯌꯨ꯭ꯏꯖꯤꯛꯇꯨ ꯇꯝꯁꯤꯜꯂꯣꯅꯦ ꯐꯖꯅ
ꯗꯣꯔꯦꯃꯤꯗꯣ
ꯑꯩꯁꯨ ꯃ꯭ꯌꯨꯏꯖꯤꯛ ꯃꯥꯜꯂꯤꯅꯦ ꯍꯟꯗꯛ
ꯑꯩ ꯂꯧꯁꯦ ꯌꯣꯒꯥꯅꯦ ꯑ ꯁꯣꯔꯤ ꯁꯦꯀꯦꯟ ꯁꯦꯝꯗ ꯍꯥꯏꯕ
ꯑꯩꯩꯁꯨꯅꯦ
ꯑ ꯑꯗꯨꯗꯤ ꯃꯥꯟꯅꯔꯝꯅꯤ ꯃꯨꯏꯖꯤꯛ
ꯑꯗꯨ ꯑꯗꯨꯗꯤ ꯃꯥꯅꯔꯝꯅꯤ
ꯉꯁꯤ ꯃꯨꯏꯖꯤꯛ ꯀꯂꯥꯁ ꯂꯩꯕꯅꯦ
ꯎꯝ ꯄꯨꯡ ꯀꯌꯥꯗ ꯑꯣꯏꯒꯦ
ꯈꯪꯗꯦ ꯒ꯭ꯔꯨꯞꯇ ꯌꯦꯡꯉꯣ ꯑꯩꯁꯨ ꯈꯪꯗꯦ ꯉꯁꯥꯏ ꯑꯩ ꯎꯗꯤ ꯎꯕꯅꯤ
ꯑꯁ ꯅꯪꯅ ꯍꯥꯏꯕꯤꯔꯛꯀꯦꯔꯥ ꯍꯥꯏꯔꯒ
ꯍꯥꯥ
ꯅꯪꯅ ꯍꯥꯏꯕꯤꯔꯛꯀꯦꯔꯥ ꯍꯥꯏꯔꯒ
ꯄꯨꯡ ꯑꯃꯃꯗ ꯑꯣꯏꯔꯝꯅꯤꯌꯦ ꯅꯪꯕꯨ ꯆꯠꯀꯦꯔꯣꯅꯦ ꯍꯥꯏꯔꯁꯨ
ꯑꯩꯈꯣꯏꯗꯤ ꯀꯣꯂꯦꯁꯇ ꯂꯩꯌꯦꯗ
ꯍꯥ
ꯀꯣꯂꯦꯁꯇ ꯂꯩꯌꯦꯕ
ꯍꯧꯖꯤꯛ
ꯍꯣꯏ
ꯑ‌ꯣ ꯀ꯭ꯔꯤ ꯇꯧꯕ ꯀꯣꯂꯦꯁꯇ ꯑꯣ ꯐ꯭ꯔꯤ ꯀ꯭ꯂꯥꯁ
ꯍꯧꯖꯤꯛ ꯐꯤ ꯂꯩꯕꯒꯤ ꯀꯣꯜ ꯇꯧꯕꯅꯤꯗ
ꯌꯥꯝ ꯐꯥꯏꯅꯦ ꯀ꯭ꯂꯥꯁ ꯁꯞꯄꯨꯗꯤ
ꯑꯦ ꯑꯩꯈꫭꯏꯗꯤ ꯂꯥꯁ ꯆꯠꯇꯔꯗꯤ ꯆꯥꯛꯇꯣ ꯆꯪꯗꯦꯕ
ꯑꯣ ꯑꯣ ꯁꯥꯥ ꯊꯣꯡꯉꯁꯨ ꯀ꯭ꯂꯥꯁ ꯀ꯭ꯂꯥꯁ ꯌꯥꯎꯗ꯭ꯔꯗꯤ ꯆꯪꯗꯦꯕ
ꯑꯣ ꯑꯗꯨꯅꯨꯡꯃꯥꯏꯅꯔ
ꯎꯝ ꯅꯍꯥꯟ ꯅꯪ ꯀꯩꯅꯣꯗꯨꯅꯦ ꯋꯥꯔ ꯁꯦꯃꯤꯇ꯭ꯔꯤꯗ
ꯑꯣ ꯀꯦꯕ
ꯍꯔꯁ ꯃꯦꯇ꯭ꯔꯤꯗ ꯎꯅꯦꯕ
ꯑꯩꯔꯣ
ꯎꯝ
ꯀꯝ ꯀꯔꯝ ꯀꯥꯟꯗ
ꯀꯨꯏꯗꯤ ꯀꯨꯏꯈ꯭ꯔꯦ ꯑꯗꯨꯕꯨ ꯋꯥꯔ ꯁꯦꯃꯤꯇ꯭ꯔꯤꯗ ꯅꯨꯄꯤ ꯑꯃꯒ
ꯑꯩꯁ ꯑꯣꯟꯅꯔꯕꯅꯤꯗ
ꯏꯁ ꯅꯪꯅ ꯇꯧꯨꯔꯣꯅꯦ ꯑꯣꯏꯔꯝꯅꯤ
ꯑꯩ ꯑꯣꯏꯔꯝ ꯑꯣꯏꯔꯝ ꯃꯣꯏ ꯂꯥꯛꯑꯦ
ꯌꯨꯁ ꯅꯪꯅꯦꯍꯦ ꯁꯤꯗꯠꯁꯨ ꯊꯝꯒꯜꯂꯦ
ꯑꯩꯁ ꯑꯣꯟꯅꯕ ꯑꯣꯏꯔꯔꯕꯅꯤꯍꯦ
ꯑꯦ ꯀꯃꯥꯏꯅ ꯑꯣꯟꯅꯒꯦꯔꯣ ꯑꯩꯒꯤ ꯃꯤꯠꯃꯛꯇꯪ ꯂꯣꯏꯔꯒ ꯀꯃꯥꯏꯅ ꯑꯣꯟꯅꯒꯦꯔꯣ
ꯀꯔꯤ ꯀꯔꯤ ꯀꯧꯔꯛꯇꯕ꯭ꯔꯣ
ꯍꯥ
ꯀꯩ ꯀꯥꯎꯔꯗ꯭ꯔꯕ ꯑꯣꯏꯔꯗꯤ
ꯑꯦ ꯅꯨꯄꯤ ꯂꯩꯔ ꯀꯩꯅꯣ ꯅꯪꯁꯨ ꯅꯨꯄꯤꯗ ꯅ ꯂꯩ
ꯀꯔꯝꯕ ꯂꯅꯣ ꯉꯕꯗꯤ
ꯅ ꯐ ꯀꯌꯥ ꯀ
ꯎꯝ
ꯑꯗꯨ ꯀꯔꯝꯕ ꯍꯥꯏꯕꯗ ꯀꯌꯥ ꯀꯣꯏꯕꯤꯔꯣ
ꯍ ꯅ ꯑꯗꯨꯗꯤ ꯊꯣꯔꯏꯒꯤ ꯍꯪꯉꯨ ꯍꯥꯏꯕꯦꯗ
ꯑꯁꯦꯡꯕꯅꯦ ꯅꯪ ꯏꯁꯇꯦꯇꯁꯁꯨ ꯊꯝꯒꯜꯂꯦ ꯑꯩꯔꯨꯋꯦ ꯀꯔꯤ
ꯇ꯭ꯔꯥꯗꯤꯁꯅꯦꯜꯒꯤꯔꯣꯕ ꯑꯃ ꯇ꯭ꯔꯗꯤꯁꯅꯪ
ꯌꯦꯁ ꯇ꯭ꯔꯦꯗꯤꯁꯅ
ꯑꯣ ꯑꯗꯨꯗꯤ ꯀꯩꯅꯣꯅꯤꯅ ꯄꯥꯝꯁꯟꯗꯤ ꯅꯠꯇ꯭ꯔꯣ ꯑꯗꯨꯗꯤ ꯄꯥꯝꯁꯅꯤ ꯅꯠꯇ꯭ꯔꯣ
ꯁꯟꯗꯦ ꯍ ꯆ ꯃ
ꯍꯣꯏ ꯑꯗꯨꯒꯤ ꯆꯨꯝꯃꯦꯅ
ꯎ
ꯅꯣꯏ ꯆꯔꯆꯀꯥꯕꯨ ꯎꯗꯦ ꯑꯗꯨꯕꯨ ꯑꯗꯨꯗ ꯂꯩꯔꯝꯃꯦ ꯅꯣꯏ ꯆꯔꯆ ꯀꯥꯗꯕ ꯃꯥꯜꯂꯦꯗ ꯑꯗꯨꯗ ꯑꯗꯨꯝ ꯂꯩ ꯃꯥꯜꯂꯦꯗ
ꯅꯪ ꯁ ꯆꯔꯆ ꯂꯣꯏꯔꯒ ꯂꯥꯛꯄꯅꯦ ꯑꯩꯈꯣꯏ ꯍꯥꯟꯗꯩ ꯑꯗꯨꯒ ꯅꯪ ꯅꯣꯏꯅꯗ ꯆꯠꯂꯁꯤ
ꯑꯁ ꯑꯩꯗꯤ ꯀꯔꯝꯝꯕꯅꯣ ꯈꯪꯗ꯭ꯔꯦꯍꯦ
ꯑꯩ ꯁꯈꯣꯡ ꯁꯈꯣꯡꯗꯨ ꯀꯃꯥꯏꯅ ꯈꯟꯗꯦꯔꯣ
ꯑꯦꯁ ꯅꯪꯒꯤꯁꯨ ꯈꯪꯉꯦꯔꯥꯛ ꯑꯦ ꯈꯪꯗ꯭ꯔꯗꯤ
ꯅꯪ ꯑꯦꯟ ꯁꯤꯗ ꯌꯥꯎꯋꯦꯀꯣ
ꯌꯥꯎꯗꯦꯗ ꯌꯥꯎꯋꯦ ꯌꯥꯎꯋꯦ
ꯅꯆꯤꯟ ꯊꯤꯅꯨ ꯑꯩ ꯈꯪꯉꯦ ꯏꯁ ꯏꯁ ꯈꯪꯉꯦ ꯈꯪꯉꯦ ꯅꯪꯅ ꯌꯥꯎꯗꯦ ꯍꯥꯏꯔꯁꯨ ꯑꯗꯨꯝ ꯈꯪꯉꯦ ꯍꯧꯖꯤꯛꯃꯛ ꯅꯪ ꯍꯥꯏꯔꯝꯃꯒ ꯆꯤꯟ ꯊꯤꯕꯗꯤ
ꯑꯦ ꯁꯨꯝ ꯅꯣꯛꯁꯤ ꯍꯥꯏꯅ ꯇꯧꯕꯅꯤꯗ
ꯐ꯭ꯔꯤ
ꯑꯦ ꯁꯨꯝ ꯅꯣꯛꯁꯤ ꯍꯥꯏꯅ ꯐꯥꯒꯤ ꯇꯧꯕꯩ ꯋꯥꯅꯤꯗ ꯍꯣꯏ ꯃꯩ ꯂꯥꯛꯑꯦ ꯂꯥꯛꯑꯦ ꯎꯝ ꯂꯥꯛꯑꯦ
ꯁꯤꯗꯗꯤ ꯂꯥꯛꯇꯦ
ꯑꯗꯨꯗꯤ ꯂꯥꯛꯇꯦ
ꯆꯥꯔꯁ ꯇꯧꯕ ꯑꯣꯏꯅ ꯂꯥꯛꯁꯦꯔ ꯈꯪꯗꯦ ꯍꯣꯏ
ꯀꯩꯅꯣ ꯂꯥꯛꯑꯣꯅ ꯑꯗꯨꯗꯤ ꯃ꯭ꯌꯨꯖꯤꯛ ꯀ꯭ꯂꯥꯁ ꯌꯥꯎꯕ ꯑꯣꯏꯅꯁꯨ ꯂꯥꯛꯑꯣ
ꯑꯁ ꯁꯥꯔꯒ ꯄꯤꯔꯗꯤ
ꯍꯣꯔꯦꯟ ꯅꯣ ꯁꯥꯔꯕ ꯊꯥꯔ ꯂꯩꯔꯗꯤ ꯅꯣꯠꯁ ꯅꯣꯠꯁ
ꯇꯧꯗꯦꯍꯦ ꯀꯪꯗꯦꯍꯦ
ꯌꯥꯎꯔꯗꯤ ꯍꯥꯏꯕꯅꯦ ꯌꯥꯎꯗ꯭ꯔꯗꯤ ꯀꯥꯏꯗꯦ
ꯑꯗꯨꯅꯦꯕ ꯑꯩꯁꯨ ꯈꯪ ꯑꯩꯁꯨ ꯈꯪꯗꯦꯍꯦ ꯍꯥꯏꯕꯅꯤꯅ ꯌꯥꯎꯔꯗꯤ ꯊꯥꯔꯛꯀꯦꯗ
ꯃꯣꯏ ꯅꯣꯠꯁ ꯌꯥꯝ ꯄꯤ ꯍꯥꯏꯌꯦ ꯃ꯭ꯌꯨꯖꯤꯛ ꯀ꯭ꯂꯥꯁ ꯑꯗꯨ
ꯃ꯭ꯌꯨꯖꯤꯛꯀꯤ ꯅꯣꯠꯁ ꯑꯗꯨꯛ ꯌꯥꯝꯅ ꯄꯤꯕꯗꯨ ꯀꯩ ꯇꯧꯅꯕꯔꯣ
ꯁꯟꯒꯨꯝꯕ ꯑꯗꯨꯒ
ꯁ꯭ꯇꯥꯞ ꯅꯣꯇꯦꯁꯟꯒꯨꯝꯕ ꯑꯗꯨꯒꯨꯝꯕ ꯇꯧꯋꯦꯃꯤ ꯇꯦꯁ ꯌꯥꯝ ꯊꯥꯕꯅꯦ ꯅꯪ ꯈꯪꯗꯕ꯭ꯔꯥ
ꯇꯦꯁꯇꯨꯔꯣ ꯇꯦꯁ ꯇꯦꯁꯇꯨꯗꯤ ꯏꯖꯤꯅꯤꯗ
ꯍꯣꯏꯅꯦ ꯏꯖꯤꯅꯤꯅꯦ ꯑꯗꯨ ꯑꯣꯏꯔꯁꯨꯣ ꯅꯣꯠꯁ
ꯎꯝ ꯅꯪꯅꯪ ꯍꯥꯏ ꯅꯪ ꯅꯣꯠꯁ ꯂꯩꯇ꯭ꯔꯁꯨ ꯑꯩꯅ ꯇꯥꯛꯄꯤꯒꯦ ꯀ꯭ꯂꯥꯁꯇ ꯐꯖꯅ
ꯁꯦꯁ
ꯐꯖꯅꯒꯣ ꯗꯣꯔꯦꯃꯤ ꯑꯩ ꯍꯥꯏꯔꯒ ꯃ꯭ꯌꯨꯖꯤꯛꯄꯨ ꯀꯩꯅꯣ
ꯗꯨꯃ꯭ꯌꯨꯖꯤꯛ ꯁꯥꯟꯅꯕ꯭ꯔꯣ
ꯀꯔꯝꯕꯅꯣ ꯅꯪ ꯈꯪꯗ꯭ꯔꯤꯁꯦ ꯍꯥꯏꯌꯣꯅꯦ
ꯑꯩ ꯈꯪꯗꯦ ꯀ꯭ꯂꯥꯁ ꯀꯔꯝꯕ ꯄꯣꯔꯁꯟ ꯂꯧꯈ꯭ꯔꯁꯨ ꯈꯪꯗꯦ ꯋꯥꯅꯤ ꯃꯣꯏꯗꯤ ꯗꯣꯔꯦꯃꯤ ꯅꯠꯇꯦ ꯀꯩꯅꯣꯒꯤ ꯚꯔꯖꯟꯅꯤ ꯀꯔꯤ ꯍꯥꯏꯕ꯭ꯔꯥ ꯑ
ꯚꯔꯖꯟ ꯂꯩꯔꯝꯃꯣꯏ ꯅꯪꯁꯨꯍꯦ
ꯑꯁꯦꯡꯕ ꯂꯩꯌꯦ
ꯑꯩꯁꯨ ꯈꯪꯗꯦ ꯀꯣꯜ ꯇꯧꯃꯟꯕꯩꯔꯥ ꯌꯥꯝ ꯍꯩꯈ꯭ꯔꯦꯅꯦ ꯆꯤꯟꯁꯦ
ꯌꯥꯝ ꯍꯩꯈ꯭ꯔꯦ ꯃꯣꯏꯗ ꯍꯩꯔꯛꯀꯅꯤꯗ
ꯑꯗꯨꯝ ꯋꯥꯊꯤ ꯉꯥꯡ ꯂꯩꯔꯦ ꯌꯥꯏ ꯍꯩꯈ꯭ꯔꯥꯃꯥꯜꯂꯦ ꯍꯧꯖꯤꯛꯁꯨ ꯎꯝ
ꯑꯩꯗꯤ ꯍꯦꯟꯅ ꯍ‌ꯦꯟꯅ ꯉꯥꯡ ꯆꯤꯟ ꯅꯥꯔꯛꯑ‌ꯦ ꯑꯗꯨ ꯗꯣꯔꯦꯃꯤ ꯅꯠꯇꯦꯕ ꯀꯩꯅꯣꯝꯃꯥꯟꯅꯦꯕ
ꯃꯤ ꯐꯥꯁꯣ ꯂꯥꯂꯥ
ꯑꯗꯨ ꯅꯠꯇ‌ꯦ ꯎꯝ ꯑꯥ ꯑꯣꯏ ꯍꯤꯟ ꯍꯤꯟꯗꯤ ꯃ꯭ꯌꯨꯖꯤꯛꯀꯨꯝꯕ ꯇꯝꯕꯀꯥꯟ ꯂꯩꯅ ꯃꯣꯏꯖꯤ ꯁꯣꯔꯦꯒꯝꯃ ꯍꯥꯏꯕ꯭ꯔꯥ ꯁꯥꯔꯦꯒꯥꯝꯃ ꯍꯥꯏꯕ꯭ꯔꯥ
ꯑꯥ
ꯑ ꯑꯗꯨꯗꯨ ꯍꯥꯏꯅꯕꯅꯦ ꯑ ꯁꯔꯦꯒꯝꯃ
ꯑꯁ ꯑꯗꯨꯕꯨ ꯀꯩꯅꯣ ꯑꯩꯅ ꯇꯥꯛꯄꯤꯕꯒ‌
ꯁꯥꯔꯦꯒꯥꯝꯃ ꯍꯥꯏꯔꯛꯑꯣꯅꯦ ꯑꯗꯨꯗꯤ
ꯑ‌ꯦ ꯍꯧꯖꯤꯛꯇꯤ ꯍꯧꯖꯤꯛꯇꯤ ꯍꯥꯏꯕ ꯌꯥꯗꯦ ꯍꯧꯖꯤꯛꯇꯤ ꯍꯥꯏꯕ ꯌꯥꯗꯦꯗ
ꯀꯔꯤꯒꯤ
ꯑ‌ꯦ ꯍꯧꯖꯤꯛ ꯍꯧꯖꯤꯛꯇꯤ ꯍꯥꯏꯕ ꯌꯥꯗꯦ
ꯑꯣ ꯅꯣꯡ ꯆꯨꯔꯛꯑꯦ
ꯑꯁ ꯅꯣꯡ ꯆꯨꯕꯁꯤꯅꯦ ꯑꯩꯅ ꯄꯥꯝꯃꯤꯁꯦ ꯏꯪꯕꯗꯨꯅꯦ
ꯑꯩꯁꯨꯅꯦ ꯉꯁꯥꯏꯗꯒꯤ ꯉꯥꯏꯕꯅꯦ ꯉꯁꯥꯏ ꯃꯝꯔꯒ ꯁꯥꯔ ꯑꯗꯨꯝ ꯂꯩꯕꯗꯣ
ꯌꯥꯝ ꯁꯥꯏꯕ ꯉꯁꯥꯏꯗꯩ ꯅꯠꯇ꯭ꯔꯥ
ꯎꯝ ꯎꯝ ꯁꯥꯢꯌꯦ
ꯎꯝ ꯀꯥꯒꯦ ꯇꯧꯋꯦꯕ
ꯑꯗꯨꯃꯥꯏꯅ ꯑꯥ
ꯑꯩꯈꯣꯏꯗꯤ ꯀ꯭ꯂꯥꯁ ꯌꯥꯎꯗꯔꯗꯤ ꯍꯤꯡꯕ ꯉꯝꯗꯦꯕ ꯋꯥꯏꯑꯦꯕ ꯑꯗꯨꯒꯤ ꯀ꯭ꯂꯥꯁ ꯐꯠ ꯌꯥꯎꯕ
ꯅꯪꯅ ꯍꯥꯏꯕꯗꯨ ꯆꯨꯝꯕ ꯃꯥꯜꯂꯦ ꯅꯪ ꯌꯥꯝ ꯉꯥꯡꯕꯒꯤ ꯋꯥꯠꯊꯤ ꯌꯥꯝ ꯍꯩꯔꯦ ꯅꯪ
ꯑꯁꯦꯡꯕꯅꯤ ꯑꯗꯨꯗꯤ ꯑꯦ
ꯑꯗꯨꯗꯣ ꯋꯥꯊꯤ ꯀꯧꯋꯦ ꯈꯪꯕ꯭ꯔꯥ ꯑꯁꯦꯡꯕ ꯀꯧꯗꯦ
ꯅꯥꯏꯟ ꯊꯥꯔꯤꯗ ꯀ꯭ꯂꯥꯁ ꯂꯥꯛꯄꯕꯨ ꯐꯥꯒꯤ ꯃꯥꯟꯕ꯭ꯔꯣꯕ
ꯅꯥꯏꯟ ꯊꯥꯔꯇꯤꯕꯨ ꯄꯨꯡꯂꯣ
ꯑꯗꯨꯒ ꯑ‌ꯦ ꯑꯗꯨꯅꯤꯅ ꯇꯦꯟꯗ ꯀ꯭ꯂꯥꯁ ꯍꯧꯅꯤ ꯍꯥꯏꯕꯗꯤ ꯅꯥꯏꯟ ꯊꯥꯔꯇꯤꯗ ꯐꯠ ꯂꯥꯛꯑꯦ ꯇꯦꯟꯗ ꯐꯠ ꯁꯠ ꯀ꯭ꯂꯥꯁ ꯌꯥꯎꯑꯦ
ꯑ ꯅꯪꯅ ꯍꯥꯢꯕꯁꯤ ꯊꯥꯖꯕꯗꯤ ꯉꯝꯗꯦꯀꯣ
ꯑꯥ
ꯊꯥꯖꯕ ꯉꯝꯗꯦꯕ ꯅꯪꯅ ꯍꯥꯢꯕꯗꯨ
ꯑꯩꯁ ꯑꯗꯨꯁꯨ ꯔꯨꯝ ꯀ꯭ꯂꯥꯁꯔꯨꯝꯗ ꯂꯩꯔꯤꯅꯤ ꯑꯣꯖꯥ ꯉꯥꯏꯔꯤꯅꯦ ꯑꯩꯈꯣꯏꯗꯤ ꯑꯣꯖꯥꯗꯣ ꯁꯤ ꯍꯦꯛ ꯂꯣꯏꯔꯒ ꯑꯣꯖꯥ ꯀꯧꯔꯅꯤ ꯑꯣꯖꯥ ꯂꯥꯛꯄꯤꯔꯣ ꯍꯥꯏꯅ
ꯐꯕ ꯖꯔꯗꯕꯦ
ꯑꯦ ꯑꯁꯦꯡꯕꯅꯤ ꯃꯣ ꯀ ꯐ ꯐꯣꯟꯣꯟ ꯆ ꯁ ꯑꯗꫭ ꯆꯨꯕꯅꯤꯅ ꯇꯨꯝꯕꯁꯨ ꯅꯨꯡꯉꯥꯏꯔꯅꯤꯁꯦ
ꯐꯔꯤ ꯑꯣ ꯁꯤ ꯉꯥꯡꯁꯨꯨꯔ
ꯣ ꯅꯠꯇꯦ